ꯍꯥꯥ
ꯍꯜꯂꯣ
ꯃꯇꯝ ꯁꯨꯒꯔꯕꯣ
ꯇꯪꯁꯨ ꯔꯦ ꯑꯗꯣ ꯅꯪ ꯇꯧꯔꯛꯄ ꯇꯥꯕꯅꯦ ꯑꯩꯅ ꯇꯧꯒ꯭ꯔꯕ ꯅꯪ ꯑꯗꯨꯝ ꯃꯊꯪꯗꯒꯤꯗꯤ ꯅꯪꯅ ꯑꯗꯨꯝ ꯏꯁꯇ꯭ꯔꯦꯠꯇ ꯑꯩꯉꯣꯟꯗ ꯇꯧꯔꯛ ꯌꯥꯅꯕ
ꯍꯣ ꯍꯣꯏ ꯌꯥꯏ ꯌꯥꯏ
ꯑꯗꯣ ꯅꯪꯒꯤꯁꯨ ꯑꯅꯤꯔꯛ ꯑꯅꯤꯔꯛꯇꯪ ꯉꯥꯏꯔꯝꯕꯅꯤ ꯑꯩꯉꯣꯟ ꯇꯧꯔꯛꯀꯗꯕ ꯇꯔꯨꯔꯛ ꯇꯪꯒꯤꯅ
ꯎꯝ
ꯑꯩꯈꯣꯏ ꯃꯥꯅꯅꯦ ꯈꯪꯕ꯭ꯔ ꯁꯤꯗꯅꯦ ꯑꯩꯈꯣꯏ ꯃꯥ ꯈꯪꯗꯕꯅꯦꯕꯀꯣ ꯑꯗꯨꯏ ꯑꯈꯣꯏ ꯆꯦ ꯈꯛꯇꯪ ꯈꯪꯕꯅꯦꯕ ꯑꯗꯨꯒꯤ ꯎꯝ ꯈꯪꯉꯅꯤ ꯅꯪ ꯅꯌꯥꯝꯕꯗꯥ ꯍꯥꯏꯊꯣꯛꯀꯦꯌꯦ ꯍꯥꯏꯗꯤ ꯃꯣꯏꯗꯤ ꯈꯪꯖꯗꯕꯅꯤꯅꯀꯣ ꯑꯩ ꯍꯥꯏꯗꯣꯛꯎꯅꯥ ꯍꯥꯏꯔꯝꯕꯅꯦ
ꯑꯣ ꯑꯩꯁꯨ ꯑꯩꯁꯨ ꯉꯍꯥꯟꯗꯒꯤ ꯇꯧꯔꯨꯅꯨ ꯇꯧꯔꯨꯅꯨ ꯇꯧꯔꯨꯅꯨꯅ ꯋꯥꯊꯤꯅꯦꯅ
ꯑꯗꯣꯀꯣ ꯑꯩꯗꯤ ꯑ ꯑꯗꯣ ꯃꯤꯁꯅ ꯑꯩꯈꯣꯏ ꯃꯤꯁꯇꯣ ꯑꯗꯨꯅ ꯔꯤꯀꯃꯦꯟ ꯇꯧꯔꯛꯄ ꯑꯣꯏꯕꯒꯤ ꯑꯗꯨꯝ ꯍꯥꯏꯗꯤ ꯑꯇꯣꯞꯄꯅ ꯍꯥꯏꯔꯗꯤ ꯑꯩꯁꯨ ꯈꯤꯇꯪ ꯋꯥꯈꯜꯗ ꯑꯃ ꯍꯥꯏꯗꯤ ꯏꯁ ꯏꯁ ꯏꯁꯀꯦꯝ ꯑꯣꯏꯔꯖꯥꯠꯂꯅꯦ ꯀꯥꯏꯅ ꯈꯟꯅꯦꯕꯀꯣ ꯑꯗꯣ ꯈꯪꯗꯦ ꯃꯤꯁꯇ ꯍꯥꯏꯔꯛꯄꯒꯤ ꯑꯗꯨꯝ ꯊꯥꯖꯈꯤꯕꯗꯣ
ꯎꯝ
ꯑꯗꯨꯒꯤꯅꯤꯗ ꯑꯇꯣꯞꯄ ꯍꯥꯏꯗꯤ ꯑꯇꯣꯞꯄ ꯏꯃꯥꯟꯅꯕꯤꯅ ꯄꯩꯁꯥ ꯇꯥꯟꯕꯒꯤ ꯃꯣꯏ ꯍꯧꯖꯤꯛ ꯐ ꯐꯣꯟꯒꯤꯌꯥꯝ ꯌꯥꯝ ꯊꯣꯛꯏꯗꯅ ꯑꯗꯨꯝ ꯍꯥꯏꯔꯦꯛꯑꯦꯕ ꯑꯗꯨ ꯑꯗꯨꯗꯤ ꯀꯤꯖꯕꯗꯣ
ꯉꯍꯥꯟꯃꯨꯛꯀꯤꯗꯨꯅ ꯏꯅꯨꯡ ꯅꯨꯡꯉꯥꯏꯅꯤꯗ ꯄꯤꯛꯆꯔ ꯍꯥꯏꯔꯒ
ꯍꯣꯏ ꯍꯣꯏ ꯍꯣꯏ ꯁꯦꯀꯦꯟ ꯀꯨꯟꯊ꯭ꯔꯥ ꯁꯦꯀꯦꯟ ꯀꯨꯟꯊ꯭ꯔꯥ ꯑꯗꯣ ꯑꯗꯨꯁꯨꯅꯦ ꯄꯣꯏꯟ ꯑꯍꯨꯝ ꯃꯔꯤ ꯍꯥꯞꯇꯕ ꯌꯥꯗꯦꯕ ꯍꯧꯖꯤꯛꯀꯤꯁꯗꯤꯁ ꯑꯩꯈꯣꯏꯅ ꯈ꯭ꯋꯥꯏꯗꯒꯤ ꯐꯥꯔꯁꯇ ꯍꯥꯏꯕꯁꯦ ꯑꯩ ꯍꯧꯖꯤꯛ ꯅꯤꯡꯖꯤꯡꯉꯤ ꯏꯁ ꯑꯩꯈꯣꯏꯅ ꯃꯥꯡꯗ ꯎꯔꯤꯕ ꯁꯛꯇꯝ ꯑꯁꯤ ꯍꯥꯏꯗꯤ ꯄꯣꯠꯁꯛ ꯑꯃꯒ ꯁꯤꯟꯅꯔꯤꯕꯨ ꯑꯣꯏꯔꯣꯔꯥ ꯑꯈꯣꯏꯅ ꯃꯥꯡꯗ ꯑꯣꯏꯔꯤꯕ ꯁꯛꯇꯝ ꯁꯤ ꯁꯤꯟꯅꯔꯤ ꯑꯃꯅꯤ ꯃꯁꯤꯗ ꯑꯗꯨ ꯂꯩ ꯑꯗꯨ ꯂꯩ ꯇꯧꯔ ꯄꯪꯇꯧ ꯑꯗꯨꯒ ꯆꯦꯠ ꯖꯤ ꯄꯤ ꯇꯤꯗꯣ ꯑꯗꯒꯤꯁꯨ ꯀꯣꯏ ꯁꯟ ꯍꯪꯒ꯭ꯔꯅꯤ ꯑꯗꯨꯒ ꯃꯣꯏꯅ ꯄꯣꯏꯟ ꯋꯥꯏꯁꯇ ꯄꯤꯊꯣꯔꯛꯅꯤ ꯑꯗꯨꯒ ꯑꯗꯨꯝ ꯄꯣꯏꯟ ꯑꯣꯏꯕꯗꯨꯗꯤ ꯗꯨꯝ ꯑꯩꯈꯣꯏꯅ ꯀꯩꯗꯧꯖꯔꯒ ꯑꯗꯨꯝ ꯄꯩꯁꯥ ꯐꯪꯕꯤꯗꯣ
ꯑꯥ
ꯑꯗꯨꯁꯨ ꯌꯥꯝ ꯂꯥꯏꯗ ꯑꯗꯣ ꯄꯩꯁꯥ ꯁꯤꯁꯦ ꯏꯐꯔꯠ ꯊꯥꯗꯕꯒꯤ ꯄꯩꯁꯥ ꯍꯦꯜꯂꯤꯗꯅ
ꯑꯥ
ꯑꯗꯨꯏ ꯋꯥꯅꯤꯗ ꯑꯃꯗꯨꯗꯤ ꯆꯥꯇ꯭ꯔꯦꯠ ꯌꯥꯡꯈꯩ ꯈꯇꯅꯦꯕ
ꯍꯝ
ꯏꯕꯥꯅꯤꯛ ꯍꯨꯖꯤꯛ ꯀꯌꯥꯔꯛ ꯁꯥꯟꯅꯒꯔꯒꯦ
ꯅꯪꯅ ꯃꯔꯤꯔꯛ ꯑꯩꯅꯥ ꯁꯤꯒ ꯇꯔꯨꯛꯂꯛ
ꯅꯪꯅ ꯑꯩꯉꯣꯟꯗ ꯇꯔꯨꯨꯔꯛ ꯁꯨꯔꯕ ꯇꯧꯔꯛꯏꯖꯦ
ꯑꯥ ꯁꯤꯒ ꯅꯠꯇꯦꯍꯦ ꯑꯩꯒꯤꯗꯤ ꯃꯔꯤꯔꯛ ꯑꯣꯏꯗꯣꯏꯅꯦ ꯍꯥꯏꯗꯤ ꯑꯩꯒꯤ ꯇ꯭ꯋꯦꯟꯇꯤ ꯁꯤꯛꯁ ꯁꯨꯈ꯭ꯔꯕꯅꯦꯕ ꯍꯧꯖꯤꯛꯁꯤꯒ ꯊꯥꯔꯇꯤ ꯁꯨꯗꯣꯏꯅꯦꯕ
ꯎꯝ ꯑꯗꯨ ꯅꯪ ꯃꯤ ꯑꯃꯗ ꯍꯦꯟꯗ꯭ꯔꯣ
ꯍꯥꯥ
ꯃꯤ ꯑꯃꯗ ꯍꯦꯟꯖꯟꯗ꯭ꯔꯣ
ꯃꯤ ꯑꯃ ꯈꯪꯗꯦꯗ ꯑꯩ ꯄꯪꯁꯥꯟ ꯁꯥꯟꯅꯕꯒꯤ ꯍꯦꯟꯂꯤꯔꯥ ꯍꯦꯟꯗ꯭ꯔꯤꯔ ꯃꯤ ꯑꯇꯣꯞꯄ ꯁꯨꯗꯕꯁꯨ ꯑꯗꯨꯨꯝ ꯌꯥꯎꯔꯝꯅꯦꯕꯀꯣ
ꯌꯥꯎꯔꯝꯅꯤ ꯌꯥꯎꯔꯝꯅꯤ ꯑꯗꯨꯗꯤ ꯑꯩꯅ ꯇꯧꯔꯗꯤ ꯂꯨꯄꯥ ꯆꯥꯠꯇ꯭ꯔꯦꯕꯨꯗꯤ ꯐꯪꯕ ꯌꯥꯏꯗ ꯑꯩꯁꯨ
ꯐꯪꯅꯤ
ꯊꯣꯛ ꯊꯥꯛ ꯇꯧꯔꯤꯅꯤ ꯅꯣꯢ ꯇꯧꯔꯤꯖꯦ
ꯑꯗꯨ ꯆꯤꯁꯇ꯭ꯔꯦꯅ ꯑꯩꯈꯣꯏ ꯃꯤꯁꯇꯣ
ꯑꯥ
ꯂꯨꯄꯥ ꯂꯤꯁꯤꯡ ꯑꯅꯤ ꯆꯧꯉꯥ ꯑꯍꯨꯝꯃꯨꯛ ꯐꯪꯒ꯭ꯔꯦ ꯏꯕꯦꯝꯃ
ꯃꯥꯗꯤ ꯐꯖꯅ ꯁꯥꯟꯅꯔꯝꯃꯅꯤꯑꯦ
ꯍꯣꯏ ꯏꯕꯦꯝꯃ ꯃꯣꯏꯗꯤꯅꯦ ꯑꯁ ꯑꯩꯈꯣꯏ ꯃꯤꯁꯇꯤꯀꯣ ꯑꯣꯖꯥ ꯑꯣꯏꯔꯝꯅꯤꯅ ꯂꯥꯏꯔꯤꯛꯁꯨ ꯄꯥꯅꯤ ꯑꯗꯨꯒꯤ ꯊꯕꯛ ꯆꯠꯄꯅꯦ ꯃꯥ ꯔꯤꯁꯔꯁꯁꯨ ꯀꯩ ꯇꯧꯕꯒꯤ ꯑꯗꯒꯤ ꯂꯥꯏꯔꯤꯛꯁꯨ ꯇꯥꯔꯦ ꯂꯥꯏꯔꯤꯛꯁꯨ ꯇꯥꯛꯄꯒꯤ ꯑꯃꯨꯛ ꯄꯥꯅꯤ ꯁꯤ ꯕꯣꯟꯋꯥꯢꯁꯨ ꯑꯗꯨꯝ ꯁꯥꯟꯅꯅꯤ ꯈꯪꯗꯦꯉꯣ ꯀꯃꯥꯏ ꯇꯧꯕꯅꯣ
ꯅꯣꯏ ꯃꯤꯁ ꯍꯥꯏꯗꯤ ꯃꯅꯤꯄꯨꯔꯤ ꯂꯧꯕꯤꯗꯨꯔꯣ
ꯍꯣꯏ
ꯑꯗꯨꯅꯅꯦ ꯏꯕꯦꯝꯃ ꯁꯟꯗꯤꯌꯥꯗ ꯆꯩꯔꯛꯑꯦꯅ ꯍꯥꯏꯗꯣ
ꯑꯩꯉꯣꯟꯗ ꯍꯥꯏꯔꯛꯑꯦꯕꯀꯣ ꯃꯤꯁꯅ
ꯑꯥ
ꯅꯣꯏꯒꯤ ꯅꯪ ꯃꯦꯠꯁ ꯎꯂꯦꯅꯥ ꯅꯣꯏꯒꯤ ꯗꯤꯄꯥꯔꯠꯃꯦꯟꯒꯤ ꯑ ꯑꯉꯥꯡ ꯑꯃ ꯁꯨꯃꯥꯏꯅ ꯇꯧꯝ ꯑꯗꯨꯗꯨ ꯍꯥꯏꯔꯛꯑꯦꯕꯀꯣ ꯅꯪ ꯁꯤ ꯀꯥ ꯇꯥꯕ꯭ꯔꯥꯅ ꯑ ꯍꯣꯏ ꯇꯥꯏꯅ ꯑꯗꯣ ꯑꯩꯅꯗꯤ ꯍꯥꯏꯗꯤ ꯍꯥꯏꯔꯝꯝꯕꯅꯦꯕ ꯑꯁ ꯃꯤꯁ ꯑꯗꯨꯗꯣ ꯏꯕ ꯃꯥꯜꯕ ꯋꯥꯅꯤ ꯃꯗꯨ ꯏꯗꯗꯤ ꯃꯥ ꯂꯥꯛꯔꯤꯛ ꯍꯩꯕꯅꯤ ꯑꯗꯨꯝ ꯍꯩꯕꯁꯦ ꯍꯥꯏꯔꯝꯕꯅꯦꯕ ꯑꯩꯅ ꯍꯩꯕꯅꯦꯗꯤ ꯍꯥꯏꯔꯝꯕꯅꯦꯗꯣ ꯁꯟꯗ꯭ꯌꯥ ꯑꯩꯁꯦ ꯇꯟꯗꯅ ꯍꯥꯏꯖꯗ꯭ꯔꯅꯤ ꯍꯥꯏꯗꯤ ꯃꯥꯗꯣ ꯃꯥꯗꯤ ꯌꯥꯝ ꯀ ꯀꯤꯒꯜꯂꯤꯗꯅ
ꯎꯝ
ꯑꯗꯨꯗ ꯑꯩꯁꯦ ꯍꯥꯏꯗ꯭ꯔꯕꯅꯦ ꯀꯩꯝ ꯇꯧꯔꯣꯏ ꯀꯩꯝ ꯇꯧꯔꯣꯏꯗꯤ ꯍꯥꯏꯈ꯭ꯔꯒꯀꯣ ꯑꯗꯨꯝ ꯍꯥꯏ ꯆꯠꯇ꯭ꯔꯕꯅꯦ ꯑꯩꯁꯨ ꯁꯟꯖꯦꯠ ꯑꯗꯣ ꯃꯤꯁꯇꯣ ꯑꯇꯣꯞ ꯑꯦꯛꯖꯥꯝꯒꯤ ꯅꯠꯇꯕꯀꯣ ꯑꯩꯒ ꯑꯩꯒ ꯑꯣꯏꯅꯗꯤ ꯑꯩꯒ ꯁꯨꯝ ꯋꯥꯔꯤ ꯁꯥꯟꯅꯕꯗ ꯌꯥꯝꯅ ꯐ꯭ꯔꯦꯟꯒꯤ ꯇꯥꯏꯞꯇ ꯑꯃ ꯑꯗꯨꯝ ꯋꯥꯔꯤ ꯁꯥꯟꯅꯕ ꯉꯝꯕꯗꯣ
ꯎꯝ
ꯍꯥꯏꯗꯤ ꯃꯤꯁꯅ ꯑꯗꯨꯝ ꯋꯥꯏꯗꯣꯗꯥꯥꯗꯣꯗꯥ ꯇꯧꯔꯛꯄꯒꯤ ꯑꯃꯒ ꯀꯩꯅꯣꯝ ꯇꯧꯔꯝꯃꯦ ꯌꯥꯏ ꯗꯨꯒꯥꯁꯨꯝ ꯊꯦꯡꯅꯕꯁꯦ ꯑꯗꯨꯅ ꯑꯗꯨ ꯇꯧꯍꯧꯌꯦ
ꯀ ꯑꯗꯨꯃꯥꯏꯅ ꯇꯧꯋꯦ ꯈꯣꯠꯂꯦꯅ ꯅꯤꯡꯖꯪꯒꯤꯕ ꯋꯥꯅꯦ ꯃꯁꯛꯀꯗꯤ ꯀꯥꯎꯔꯝꯃꯅꯤꯗ
ꯀꯥꯎꯔꯝꯅꯤ ꯀꯥꯎꯔꯝꯅꯤ ꯃꯦꯠꯁ ꯅꯤꯡꯖꯪꯒꯝꯅꯤ ꯃꯦꯠꯁꯀꯤ ꯅꯤꯡꯖꯪꯉꯒ ꯃꯁꯛ ꯄꯨꯗꯤ ꯀꯥꯎꯔꯝꯅꯤ
ꯔꯥꯈꯤꯍꯣꯢꯏꯁꯤꯅꯅꯦ ꯑꯗꯨꯝ ꯃꯗꯥꯎꯁꯦ ꯌꯥꯕ ꯀꯥꯡꯕꯨꯅꯦ
ꯑꯁ ꯔꯥꯈꯤꯑꯣꯏꯗꯤ ꯃꯗꯥꯥꯎ ꯑꯗꯨꯝ ꯌꯥꯏꯗ
ꯑꯩꯗꯤꯅꯦ ꯌꯥꯔꯤ ꯌꯥꯔꯤ ꯇꯧꯔꯒ ꯑꯩ ꯇꯪꯈꯥꯏ ꯇꯪꯈꯥꯏ ꯑꯩꯗꯤ ꯌꯥꯗꯦ ꯍꯥꯏꯕꯗꯤ ꯍꯥꯏꯔꯣꯏꯕꯀꯣ ꯍꯟꯗꯛꯀꯤꯗꯤ ꯑꯗꯨꯒ ꯇꯪꯈꯥꯏ ꯇꯪꯈꯥꯏ ꯑꯗꯣ ꯁꯟꯗꯤꯌꯥ ꯂꯩꯔꯝꯕꯅꯤ ꯇꯁꯇꯔꯅꯦ ꯑꯩꯅ ꯁꯨꯝ ꯑꯩꯅ ꯗꯥꯎ ꯌꯥꯢ ꯍꯥꯏꯔꯗꯤ
ꯅꯪꯒꯤ ꯃꯥꯡꯗ ꯅ ꯁꯅꯤꯌꯥ ꯂꯩꯔꯝꯃꯗꯤ ꯐꯖꯅꯤ ꯅꯪ
ꯑꯩ ꯑꯩ ꯑꯩ ꯑꯩꯉꯣꯟꯗ ꯑꯇꯥ ꯇꯥꯏ ꯇꯥꯗꯣꯏꯁꯤ ꯏꯕꯦꯝ
ꯎꯝ
ꯇꯝ ꯁꯖꯌꯥ ꯑꯗꯣ ꯁꯟꯗ꯭ꯌꯥꯗꯒꯤ ꯁꯤꯟꯕ ꯍꯥꯏꯔꯁꯨ ꯑꯩ ꯍꯩ ꯍꯧꯕꯗꯩ ꯂꯣꯏꯕ ꯃꯉꯣꯟꯗ ꯁꯤꯟꯕꯗꯤ ꯑꯣꯏꯗꯦꯕꯀꯣ ꯑꯗꯨꯝ ꯈꯔ ꯍꯪꯅꯕꯩ ꯋꯥꯅꯦꯕ ꯑꯗꯨꯝ ꯈꯪꯗ꯭ꯔꯀꯥꯟꯗ ꯑꯗꯨꯝ ꯃꯥ ꯃꯥꯅ ꯑꯩꯉꯣꯟꯗ ꯃꯇꯦꯡꯗꯣ ꯌꯥꯝ ꯄꯥꯡꯉꯦꯗꯣ
ꯏ ꯂꯩ ꯂꯩꯇꯦ ꯍꯥꯏꯕ ꯅꯪꯁꯨ ꯃꯥꯡꯗ ꯂꯩꯈꯤꯕꯩ ꯀꯩꯁꯨ ꯍꯪꯅꯗꯦꯗꯅ ꯏꯕꯥꯅꯤꯗꯤ
ꯎꯝ
ꯑꯩꯒꯤ ꯍꯪꯐꯝ ꯂꯩꯇꯦ ꯍꯥꯏꯕ ꯑꯩ ꯑꯗꯨꯝ ꯑꯩ ꯑꯩꯅ ꯏꯗꯣ ꯍꯪꯕ ꯍꯥꯏꯗꯤ ꯑꯩꯁꯦ ꯌꯥꯝ ꯏꯕꯗꯤ ꯃꯥꯜꯂꯦ ꯍꯥꯏꯌꯦꯀꯣ
ꯑꯁ ꯅꯪꯁꯦ ꯏꯁ ꯃꯥꯜꯅꯦ ꯃꯥꯅꯦ ꯑꯁꯦꯡꯕ ꯌꯥꯝ ꯍꯖꯅꯕ ꯅꯠꯇꯦꯕꯀꯣ ꯃꯤꯅ ꯍꯥꯏꯔꯟꯒꯦꯀꯣ ꯃꯥꯜꯂꯦ ꯅꯪꯗꯤ ꯑꯁꯦꯡꯕ ꯌꯥꯝꯃꯤ
ꯌꯥꯝꯅꯢꯕꯗꯤ ꯑꯗꯨꯝ ꯃꯥꯟꯕꯅꯦ
ꯑꯗꯨꯒ ꯏꯕꯁꯤꯅꯀꯣ ꯀꯛꯊꯠꯂꯒ ꯍꯥꯏꯗꯤ ꯄꯦꯁ ꯑꯃꯛ ꯍꯟꯅ ꯀꯛꯊꯠꯂ ꯂꯩꯔꯕꯅꯤ ꯑꯗꯒꯤ ꯑꯗꯨ ꯇꯥꯗꯕꯅꯤ ꯑꯗꯨ ꯇꯥꯗꯕꯅꯦ ꯇꯧꯔꯛꯑꯝꯕꯅꯤ ꯌꯦꯗꯤ ꯌꯦꯂꯒ
ꯍꯣꯏ ꯑꯗꯨꯅꯦ ꯀꯪꯍꯣꯠꯇꯍꯣꯠ ꯍꯥꯏꯗꯤꯅꯦ ꯏꯁꯇꯦꯞ ꯄꯥꯜꯂꯒ ꯄꯪꯍꯣꯠꯇ ꯍꯣꯠꯄꯗꯣ ꯈꯪꯕ꯭ꯔꯥ
ꯎꯝ ꯎꯝ ꯎꯝ ꯑꯗꯣ ꯑꯩꯅ ꯌꯥꯝ ꯁꯥꯎꯅꯤꯡꯈ꯭ꯔꯤꯁꯦ ꯅꯪꯅ ꯇꯝꯃꯛꯄꯗꯣ ꯑꯦ ꯄ꯭ꯂꯁ ꯕꯤ ꯍꯣꯜꯁ ꯀ꯭ꯋꯥꯔ ꯄꯥꯟꯖꯜꯂꯝꯃꯣ ꯍꯥꯏꯔꯒ ꯀꯩ ꯈꯪꯗ꯭ꯔꯦ ꯇꯧꯋꯦ ꯍꯥꯏꯕꯗꯣ
ꯑꯥ
ꯗꯨꯏꯔꯥꯈꯤꯒꯤ
ꯍꯣꯏ ꯍꯣꯏ
ꯑꯗꯨꯕꯥꯎꯇꯤ ꯍꯦꯟꯃꯜꯂꯤ
ꯑꯁꯦꯡꯕ ꯏꯕꯦꯝꯃ ꯑꯗꯨ ꯄꯥꯜꯂꯝꯃꯣ ꯑꯗꯨ ꯄꯥꯜꯂ ꯍꯣꯠꯂꯣꯅ ꯍꯥꯏꯔꯒꯅꯦ ꯁꯨꯡꯍꯣꯠ ꯍꯣꯠꯂꯝꯗ꯭ꯔꯤꯅꯦ ꯍꯥꯏꯕ ꯑꯩ ꯈꯪꯗ꯭ꯔꯦ ꯑꯩ ꯈꯪꯗ꯭ꯔꯦꯅ ꯃꯣꯏ ꯃꯃꯥꯝꯆꯥꯖꯦ ꯀꯃꯥꯏ ꯇꯧꯅꯤ ꯏꯕꯨꯡꯉꯣ ꯅꯄꯥ ꯗ ꯑꯥ ꯏꯃꯨꯡꯗ ꯂꯩꯕ꯭ꯔꯥ ꯊꯣꯛꯈ꯭ꯔꯕ ꯋꯣ ꯏꯄꯥ ꯅꯨꯄꯥꯏ ꯃꯆꯥꯅꯤ ꯖꯨꯛ ꯊꯩꯔꯝꯃꯤꯕ ꯑꯥꯎ ꯁꯥꯟꯅꯅꯕ ꯃꯤ ꯂꯩꯇꯅ ꯉꯥꯎ ꯐꯝꯃꯤꯁꯤꯅꯤ ꯉꯁꯤꯗꯤ ꯐꯝꯃꯖꯅꯨ
ꯏꯕꯦꯝꯃ ꯅꯪꯗꯤ ꯂꯩ ꯁꯥꯕ ꯐꯖꯅ ꯍꯩꯔꯦ ꯇꯝꯃꯤꯅꯤ ꯇꯝꯃꯤ ꯐꯖꯅ ꯁꯥꯠꯄꯒ ꯍꯩꯕ ꯅꯠꯇꯦꯗ ꯏꯆꯦ ꯅꯪꯕꯨ ꯑꯩꯈꯣꯏꯗꯤ ꯇꯥꯕ ꯁꯨꯡꯉꯝ ꯉꯝꯗꯦꯃꯤ ꯂꯩꯖꯦ ꯃꯑꯣꯡ ꯇꯥꯕ ꯁꯨꯡꯉꯡ ꯉꯝꯗꯦ ꯍꯥꯏꯕ ꯑꯗꯨꯝ ꯃꯥꯏ ꯃꯥꯏꯒꯤ ꯃꯄꯥꯗꯣ ꯍꯥꯏꯐꯦꯠ ꯖꯦꯡꯉꯒꯅꯦ ꯑꯗꯨꯝ ꯁꯥꯔꯒ ꯍꯩꯕꯅꯦꯕ ꯁꯤ ꯂꯩꯖꯤ ꯐꯖꯕꯅꯤ ꯁꯤꯗ ꯂꯨꯄꯥ ꯀꯌꯥ ꯌꯣꯟꯗꯣꯏꯕ
ꯥꯐ꯭ꯂꯥꯏꯠꯇꯣ
ꯎꯝ
ꯑꯩꯁꯦ ꯑꯩ ꯍꯌꯦꯡ ꯍꯌꯦꯡ ꯅꯠꯇ꯭ꯔꯒ ꯍꯥꯡꯆꯤꯠ ꯂꯥꯛꯄꯁꯦ ꯑꯗꯨꯝ ꯑꯩꯁꯦ ꯑꯈꯣꯃꯥꯒ ꯇꯧꯔ ꯂꯩꯒꯒꯦ ꯇꯧꯅꯤ
ꯇꯣꯏꯔꯥꯕꯥ
ꯍꯥꯥ
ꯅꯪ ꯅꯪ ꯕꯖꯥꯔ ꯅꯪ ꯌꯨꯝꯗꯩ ꯂꯥꯛꯄꯗꯣ ꯍꯣꯁꯇꯦꯜꯗ
ꯑꯥ ꯕꯖꯥꯔ ꯐꯥꯎꯗꯦꯍꯦ ꯑꯩꯈꯣꯏ
ꯎꯝ ꯉꯥꯎꯔꯣꯏ ꯉꯥꯎꯔꯣꯏ ꯃꯥꯏ ꯃꯥꯏ ꯃꯄꯥ ꯃꯄꯥꯖꯦ ꯑꯗꯨꯝ ꯑꯩ ꯉꯍꯥꯟ ꯂꯩꯔꯛꯑꯦ ꯂꯨꯄꯥ ꯆꯥꯝꯃꯒ ꯀꯨꯟꯊ꯭ꯔꯥ
ꯀꯩꯗꯧꯔꯦ
ꯃꯥ ꯄꯥꯈꯠꯄꯩ ꯀꯞꯄ
ꯑꯉꯥꯡ ꯐꯨꯅꯩꯔꯥ
ꯁꯥꯟꯅꯔ ꯂꯩꯕ ꯑꯗꯨꯒꯅꯦ ꯑꯣꯟꯗꯥꯔꯤꯕ ꯁꯤ ꯇꯨꯃꯤꯟꯅ ꯐꯝꯃꯨ ꯂꯥꯎ ꯁꯤꯂꯥꯎ ꯁꯤꯂꯥꯎ ꯁꯤꯂꯥꯎ ꯑ ꯏꯅꯥꯎꯄꯥꯏ ꯃꯆꯥꯅꯦ ꯍꯥꯏꯔꯣ ꯏꯄ꯭ꯋꯥ ꯅꯨꯄꯥꯏ ꯃꯆꯥꯅꯦ ꯑꯅꯤꯃꯛ ꯑꯃꯅ ꯏꯆꯥ ꯅꯨꯄꯥꯅꯦ ꯁꯤꯂꯥꯎ ꯁꯤꯂꯥꯎ ꯂꯥꯛꯑꯣ ꯁꯤꯂꯥꯎ ꯁꯤ ꯂꯥꯛꯑꯣ
ꯋꯥꯏꯍꯟꯅꯤꯡꯗ꯭ꯔꯥ
ꯍꯥ
ꯂꯥꯏ ꯌꯦꯛꯄꯒ ꯍꯩꯅꯤꯡꯗ꯭ꯔꯥ ꯍꯥꯏꯗꯤ ꯑ ꯏꯁꯀꯦꯁ ꯕ꯭ꯂꯨ ꯑꯃꯒ ꯄꯥꯏꯔꯒ
ꯍꯩꯅꯤꯡꯉꯦ ꯏꯕꯦꯝꯃ
ꯑꯩ ꯌꯥꯝ ꯍꯩꯅꯤꯡꯉꯤ ꯑꯩ ꯍꯧꯖꯤꯛ ꯀ꯭ꯔꯣꯁꯦꯠ ꯑꯗꯨꯝ ꯅꯥꯕꯒꯤ ꯑꯩ ꯄꯨꯔꯛꯇ꯭ꯔꯕꯅꯦꯕꯀꯣ ꯑꯩ ꯍꯧꯖꯤꯛ ꯀ꯭ꯔꯣꯔꯁꯦꯠ ꯑꯃ ꯈꯥ ꯈꯥ ꯍꯩꯔꯛꯑꯦ ꯑꯗꯒꯤ ꯕ꯭ꯔꯦꯌꯥꯔ ꯃꯌꯥꯝ ꯇꯝꯃꯅꯤ
ꯑꯩꯖꯨ ꯀꯣꯔꯁꯦꯠ ꯂꯣꯟꯕꯗꯣ ꯍꯩꯗꯤ ꯍꯩꯅꯤꯡꯉꯤ ꯑꯗꯨ ꯈꯪꯗꯦ ꯍꯦꯛꯇ ꯇꯠꯂꯛꯄ ꯑꯩꯅꯅꯦ ꯍꯩꯅꯤꯡ ꯑꯗꯨꯗꯣ ꯍꯦꯛꯇ ꯇꯜꯂꯛꯑꯦ ꯍꯥꯏꯕ ꯅꯪꯕꯣ
ꯑꯩꯗꯤ ꯇꯟꯗꯦ ꯀꯊꯦꯗꯤ ꯇꯗꯦ
ꯑꯁ ꯑꯩꯗꯤ ꯅꯣꯏꯕꯦꯝꯃ ꯇꯝꯒꯦꯗꯤ ꯉ ꯍꯥꯟꯅ ꯀꯩꯅꯣꯗ ꯂꯣꯟꯕ ꯍꯩꯔꯝꯃꯤꯗꯨꯅꯤꯌꯣ ꯁꯤ ꯗꯝꯗ꯭ꯔ ꯁꯤ ꯀꯌꯥ ꯇꯦ ꯎꯝ ꯃꯥ ꯄꯤ ꯆꯧꯉꯥ ꯅꯪ ꯐꯣꯟ ꯌꯥꯝ ꯄꯥꯏꯀꯣ ꯍꯥꯏꯀꯣ꯫ ꯃꯤꯅ ꯍꯥꯏꯗ ꯀꯩ ꯍꯥꯏꯅꯣ ꯍꯥꯏꯁꯦ꯫ ꯀꯥꯏꯗꯩꯅꯣ ꯐꯖꯅ ꯇꯧꯕꯤꯅꯦ ꯍꯥꯏꯗ꯫ ꯫ ꯍꯥ꯫ ꯊꯥ ꯑꯃꯇ ꯉꯥꯏꯔꯤꯅ ꯁꯤꯗꯤ꯫ ꯂꯤꯁꯤꯡ ꯑꯍꯨꯝꯒ ꯆꯥꯝꯃꯉꯥ ꯇꯥꯔꯅꯤ ꯑꯗꯨꯗꯤ ꯂꯤꯁꯤꯡ ꯑꯍꯨꯝ ꯇꯥꯔꯦꯕ ꯊꯥ ꯑꯃꯒꯤꯗꯤ꯫ ꯑ ꯑꯅꯤ ꯑꯗꯨꯒꯜꯄ ꯂꯨꯄꯥ ꯆꯧꯉꯥ ꯑꯁ ꯉꯥꯍꯥꯟꯅꯦ ꯈꯪꯕ꯭ꯔꯥ ꯑꯥꯔ ꯑꯥꯔ ꯁꯤꯒꯤ ꯏꯕꯅꯤ ꯁꯥꯟꯅꯕꯗꯣ ꯀꯣꯜ ꯑꯩ ꯁꯨ ꯑ ꯑꯩꯠ ꯃꯤꯅꯠ ꯈꯔ ꯍꯦꯜꯂꯦꯕꯀꯣ ꯑꯗꯨꯒꯗꯤ ꯉꯕ꯭ꯔꯥ ꯇꯠꯈ꯭ꯔꯤꯅꯦ ꯍꯥꯏꯕ
ꯑ ꯑꯩ ꯀꯩꯅꯣꯝ ꯍꯥꯏꯒꯦꯁꯦ ꯁꯤꯒꯤ ꯀꯣꯜꯒꯤ ꯋꯥꯔꯤ ꯂꯣꯏ ꯇꯣꯛꯈ꯭ꯔꯣ ꯑꯥꯔꯁꯤꯗꯣ
ꯑ
ꯇꯤꯟꯅꯁꯜꯂꯣ ꯇꯤꯟꯅꯕ ꯌꯥꯕ ꯃꯤ
ꯍꯣꯏ
ꯂꯥꯏꯛ ꯌꯥꯝ ꯍꯩꯕꯅꯦ
ꯆꯝ ꯍꯩꯕ ꯃꯥꯜꯂꯦ
ꯂꯥꯏꯛ ꯌꯥꯝ ꯍꯩꯕꯅꯦ
ꯍꯣꯏ ꯃꯥ ꯇꯨꯏꯁꯟ ꯀ꯭ꯂꯥꯁ ꯅꯥꯏꯟꯒꯤ ꯇꯨꯏꯁꯟꯒ ꯇꯧꯋꯦ ꯍꯥꯏꯌꯦ ꯏꯕꯦꯝꯃ ꯀ꯭ꯂꯥꯁ ꯅꯥꯏꯟꯒꯤ ꯇꯨꯏꯁꯟꯒ ꯇꯧꯏ
ꯇꯧꯒ꯭ꯔꯦ ꯇꯧꯒ꯭ꯔꯦ ꯂꯥꯏꯛ ꯌꯥꯝ ꯑꯁ ꯂꯥꯏꯛ ꯂꯥꯏꯛ ꯁꯨꯠꯇ ꯍꯩꯕꯅꯤ ꯏꯕꯦꯝꯃ ꯑꯩꯈꯣꯏꯒꯤ ꯍꯣꯏ ꯌꯥꯝꯗꯤ ꯍꯌꯦꯡ ꯃꯤ ꯄꯨꯝꯅꯃꯛꯇꯒꯤ ꯍꯦꯜꯂꯦ ꯍꯥꯏꯕ ꯅꯠꯇꯕꯀꯣ ꯑꯩꯅ ꯍꯥꯟ ꯇꯧꯔꯛꯄ ꯁ꯭ꯀꯨꯜꯗꯨꯗ ꯑꯩꯈꯣꯏ ꯃꯤ ꯋꯥꯟ ꯐꯤꯐꯇꯤꯃꯨꯛ ꯂꯩꯕꯗ ꯃꯥꯅ ꯇꯣꯞ ꯇꯥꯔꯛꯏꯅꯤ ꯑꯗꯨꯝ ꯈꯔꯗꯤ ꯑꯗꯨꯝ
ꯍꯣꯏ ꯑꯩ ꯇꯤꯟꯅꯁꯟ ꯑꯩ ꯍꯣꯔꯦꯟꯗꯤ ꯇꯤꯟꯅ ꯁꯟꯒꯦ
ꯍꯥꯏꯗꯤꯅꯦ ꯑꯁꯦꯡꯕꯒꯤꯅꯦ ꯅꯪ ꯁꯤ ꯀꯣꯜꯒꯤ ꯋꯥ ꯈꯛꯇ ꯅꯠꯇꯕ ꯇꯤꯟꯅꯕꯗꯀꯣ ꯍꯥꯏꯗꯤ ꯈꯪꯗꯕ ꯍꯪꯕꯗꯗꯤ ꯇꯁꯦꯡꯅ ꯅꯣꯠ ꯏꯝꯄꯣꯔꯇꯦꯟ ꯄꯤꯕ꯭ꯔꯣ ꯑꯗꯨꯒꯨꯝꯕꯒꯤꯗꯤ ꯅꯪꯉꯣꯟꯗꯗꯤ ꯍꯥꯏꯔꯛꯑꯣꯏꯀꯣ ꯇꯁꯦꯡꯅ ꯃꯥꯖꯨ ꯑꯗꯨꯝ ꯑꯗꯨꯒꯨꯝꯕꯗꯗꯤ ꯃꯤ ꯄ꯭ꯔꯥꯏꯚꯦꯁꯤ ꯍꯥꯏꯕ ꯑꯃ ꯂꯩꯌꯦꯕ ꯑꯗꯣ ꯑꯗꯨꯒꯤꯗꯤ ꯀꯩꯝ ꯈꯜꯂꯨꯅꯨ ꯃꯥꯥꯒ ꯑꯩꯒ ꯉꯩꯒ ꯏꯝꯄꯣꯔꯇꯦꯟꯒꯤ ꯃꯇꯥꯡꯗꯗꯤ ꯃꯥ ꯂꯣꯏ ꯊꯥꯔꯛꯀꯅꯤ ꯑꯩꯉꯣꯟꯗꯗꯤ ꯑꯗꯨꯒ ꯎꯝ ꯎꯝ ꯍꯣꯏ ꯑꯩꯁꯨ ꯍꯪꯗꯣꯏ ꯇꯣꯝꯗ ꯑꯗꯣ ꯑꯇꯣꯞꯄ ꯍꯥꯏꯗꯤ ꯂꯥꯏꯔꯤꯛꯀꯤ ꯃꯔꯝꯗꯀꯣ ꯍꯥꯏꯗꯤ ꯁꯤ ꯈꯪꯕ꯭ꯔꯥ ꯁꯤ ꯈꯪꯕ꯭ꯔꯥ ꯄꯛꯍꯪ ꯈꯪꯖꯤꯟꯕꯁꯦ ꯈꯪꯗꯕ ꯇꯟꯖꯥꯁꯨ ꯌꯥꯎ ꯇꯜꯂꯤ ꯑꯗꯨꯏꯁꯨ ꯃꯤꯉꯣꯟꯗ ꯇꯥꯛꯊꯣꯛꯄꯁꯨ ꯍꯩꯔꯒ ꯑꯃ ꯈꯪꯗꯦ ꯅꯨꯡꯉꯥꯏꯕꯅꯦ ꯍꯣꯏ ꯃꯥ ꯀꯩꯗꯧꯕꯒꯤ ꯄꯩꯁꯥ ꯑꯗꯨꯒꯨꯝꯕꯗꯤ ꯑꯗꯨꯝ ꯃꯥꯖꯨ ꯑꯗꯨꯝ ꯁꯦꯚꯤꯡ ꯇꯧ ꯍꯩꯕ ꯀꯥꯡꯕꯨꯗꯣ ꯑꯣꯏꯕꯅꯦꯕ ꯅꯣꯏꯒꯨꯝꯕ
ꯍꯩꯇꯦꯏꯕꯦꯝꯃ ꯑꯩꯗꯤ ꯏꯕꯦꯝꯃ ꯊꯥ ꯈꯨꯗꯤꯡꯒꯤ ꯇꯨꯏꯁꯟꯇꯧꯔꯤꯖꯦ ꯄꯩꯁꯥ ꯇꯨꯡꯁꯤꯟꯕꯁꯨ
ꯐꯒꯤ ꯇꯧꯅꯦ ꯅꯪꯗꯤ ꯍꯩꯇꯦ ꯑꯥ ꯄꯣꯠ ꯆꯩꯩ ꯂꯩꯔꯅꯤ ꯀꯨꯏꯅ ꯂꯣꯡ ꯂꯥꯁꯇꯤꯡ ꯑꯣꯏꯕ ꯑꯝꯇ ꯂꯩꯔꯝꯃꯔꯣꯏ ꯁꯤꯅ
ꯑꯗꯨꯅꯦ ꯑꯩ ꯄꯩꯁꯥꯖꯨ ꯇꯨꯡꯖꯟꯗꯕꯒꯨꯝ ꯇꯧ
ꯑꯗꯣ ꯎꯝ ꯑꯥꯔ ꯁꯤꯍꯣꯏꯗꯤꯀꯣ ꯐꯣꯠ ꯄꯩꯁꯥꯒꯤ ꯃꯇꯥꯡꯗꯗꯤ ꯁꯨꯝ ꯚꯥꯏꯋꯥꯅꯤ ꯁꯣꯠ ꯐꯩꯀꯣꯃꯥ ꯑꯗꯨꯒ ꯑꯗꯨꯒꯨꯝꯕꯗꯨꯁꯨ ꯍꯩꯕꯅꯦꯕ ꯑꯗꯨꯒꯨꯝꯕ ꯍꯩꯕꯖꯨ ꯗꯔꯀꯥꯔ ꯇꯥꯏꯌꯦꯕ
ꯎꯝ
ꯍꯩꯕꯅꯤꯛꯄ ꯍꯥꯏꯗꯤ ꯃꯥ ꯍꯧꯖꯤꯛ ꯃꯃꯥ ꯃꯄꯥꯗꯩ ꯗꯤꯄꯦꯟ ꯇꯧꯕ ꯅꯠꯇꯦ ꯂꯥꯏꯔꯤꯛꯁꯨ ꯍꯩ ꯎꯝ ꯑꯆꯧꯕ ꯃꯤꯁꯨ ꯑꯣꯏꯒꯤꯅꯤ ꯈꯪꯉꯦ ꯍꯥꯏꯕꯗꯤ ꯅꯨꯄꯥ ꯅꯍꯥ ꯀꯣ ꯍꯥꯏꯗꯤ ꯑꯥ ꯃꯥꯁꯦ ꯃꯌꯥꯝꯗꯤ ꯍꯥꯏꯔꯛꯄꯅꯦꯕꯀꯣ ꯑꯗꯨꯒ ꯃꯥꯖꯦ ꯃꯆꯤꯟ ꯃꯅꯥꯎ ꯃꯣꯏ ꯃꯔꯤꯅꯦꯕ
ꯎꯝ
ꯉꯥꯏꯈꯣ ꯅꯪ ꯇꯧꯔꯨ ꯌꯥꯔꯦ ꯃꯤꯅꯤꯠ ꯇꯨꯌꯦꯜꯞ ꯐꯥꯗꯣꯔꯝꯃꯦ
ꯍꯣꯏ ꯑꯩ ꯇꯧꯔꯛꯑꯦ ꯒꯦ ꯊꯝꯃꯦ